ꯑꯗꯣ ꯃꯆꯤꯗꯤ ꯍꯧꯖꯤꯛ ꯀꯔꯤ ꯇꯧꯔꯒ ꯂꯩꯕ꯭ꯔꯣꯕ
ꯑꯩꯅꯗꯤꯀꯣ ꯁꯤ ꯊꯝꯖꯦꯟꯗ ꯀꯟꯅ ꯉꯥꯡꯉ ꯂꯩ ꯑ ꯃꯆꯦꯗꯣ ꯄꯨꯁꯦ ꯇꯧ ꯑꯗꯩ ꯌꯨꯝꯗ ꯑꯗꯨꯝꯛ ꯌꯥꯡ ꯀꯣꯛ ꯁꯨꯔꯒ ꯂꯩ ꯃꯄꯥꯗꯣ ꯁꯥꯀꯤ꯭ꯇꯛ ꯅꯥꯒꯗ ꯑꯣꯏꯍ ꯑꯗꯨꯒꯤ ꯃꯈꯣꯏ ꯏꯃꯨꯡꯁꯤꯡꯅ ꯊꯣꯛꯂꯛꯑ ꯍꯅ ꯄꯥꯁ ꯁꯥꯏꯀꯜꯗꯒꯤ ꯅꯥꯒꯗꯧꯔꯦ ꯅꯥꯒꯗꯧꯔꯦ ꯊꯣꯛꯂꯛꯈ꯭ꯔꯦ ꯊꯣꯛꯂꯛꯑꯒ ꯍꯧꯖꯤꯛ ꯁꯦꯀꯦꯇꯔꯤꯛ ꯐꯔꯦ ꯍ
ꯔꯣ ꯃꯃꯥ ꯂꯩꯕꯗꯨꯗꯤꯌꯦ
ꯎꯝ ꯃꯃꯥꯁꯨꯀꯣ ꯅꯥꯔꯒ ꯂꯩꯌꯦꯕ ꯑꯃꯨꯛꯀ ꯑꯩꯣꯏ ꯏꯃꯨꯡꯁꯦ ꯗ ꯁꯥꯁꯦ
ꯍꯣꯏ ꯑꯗꯣ ꯅꯥꯔꯒ ꯑꯗꯨꯝ ꯂꯩꯕꯗꯣ ꯊꯕꯛ ꯇꯧꯗ꯭ꯔꯗꯤ ꯌꯥꯗꯦꯗꯅ ꯀꯔꯤꯗ ꯁꯥꯒꯅꯤ
ꯒ꯭ꯌꯥꯟꯣꯏ ꯑꯣꯏꯅ ꯇꯥꯗꯦ ꯃꯈꯣꯏ ꯏꯃꯨꯡꯁꯨ ꯂꯩꯕꯕꯁꯤ ꯐꯤꯕꯝ ꯑꯃ ꯆꯥꯗ꯭ꯔꯦ
ꯍꯧꯖꯤꯛ ꯑꯃꯅ ꯃꯅꯥꯎꯅꯨꯄꯤꯅ ꯑꯃꯨꯛ ꯀꯣꯂꯦꯖ ꯇꯝꯃꯅꯤ ꯀꯔꯤꯁꯨ ꯇꯧꯗ꯭ꯔꯗꯤ ꯑꯃꯨꯛꯀ
ꯎꯝ
ꯁ ꯐꯒꯤ ꯅꯠꯇꯦ ꯑꯗꯨ ꯇꯨꯋꯦꯜꯐ ꯂꯣꯏꯔꯗꯤ ꯑꯗꯨꯝ ꯀꯨꯔꯤꯔꯗꯤ ꯇꯝꯕꯅ ꯐꯩꯌꯦ
ꯁꯥꯕꯅꯦꯕ
ꯂꯔꯤ ꯀꯩꯅꯣ ꯧꯗꯕꯁꯨ ꯅꯠꯇꯦ ꯀꯦ
ꯍꯃ
ꯄꯃꯨꯡꯜ
ꯎꯝ
ꯑꯗꯨ ꯅꯠꯇ꯭ꯔꯁꯨ ꯑꯥꯗ
ꯐꯦꯟꯗꯁꯇ ꯭ꯔꯣꯁ ꯊꯅ ꯎꯥꯏ ꯂꯩꯇ ꯁꯃꯥꯏ ꯁꯃꯥꯏ ꯂꯩꯔꯦ
ꯅꯨꯄꯥꯗꯤ ꯌꯥꯎꯗ꯭ꯔꯕ꯭ꯔꯣ ꯃꯣꯏ
ꯌꯥꯎꯗ꯭ꯔꯦ
ꯍꯧꯖꯤꯛ ꯅꯨꯄꯤ ꯑꯅꯤꯉꯛꯇꯔ ꯂꯩꯕꯁꯦ ꯑꯗꯣ ꯀꯩꯅꯣꯗꯤ ꯃꯥꯒꯤ ꯁꯤꯁꯇꯔ ꯏꯟꯂꯣꯗꯤ
ꯑꯥ ꯃꯄꯥꯝꯅ ꯆꯠꯈ꯭ꯔꯦ
ꯑ ꯑꯁꯦꯡꯕꯒꯤ ꯆꯠꯈ꯭ꯔꯕ꯭ꯔꯣꯕ꯭ꯔꯥ
ꯄꯣꯠꯇꯤ ꯄꯣꯠꯀꯨꯝꯕꯗꯤ ꯄꯨꯗ꯭ꯔꯤ ꯍꯩ ꯑꯗꯨꯝ ꯆꯠꯄꯗꯣ ꯂꯥꯛꯍꯜꯂꯛꯇ꯭ꯔꯤꯅꯦ ꯍꯧꯖꯤꯛ ꯐꯥꯎꯕ ꯂꯥꯛꯇ꯭ꯔꯤꯅꯦ
ꯄꯩꯁꯥꯒꯨꯝꯕꯗꯤ ꯑꯗꯨꯝ ꯄꯤꯗꯦ
ꯑ ꯐꯔꯤ ꯄꯩꯁꯥ ꯄꯤꯒꯅꯦ
ꯀ
ꯄꯣꯠꯀꯨꯝꯕ ꯂꯧꯕ ꯂꯥꯛꯄ ꯉꯝꯗꯦ ꯇꯕ ꯑꯣꯏꯔꯝꯅꯤꯌꯦ
ꯃꯣꯏꯁꯦ ꯄꯣꯠꯀꯨꯝꯕꯨ ꯄꯥꯛꯄꯅꯤꯡꯉꯣꯏ ꯃꯈꯣꯏꯁꯦ ꯄꯥꯛꯄꯅꯤꯡꯉꯣꯏ ꯍꯥꯏꯕꯅꯤꯅ ꯎꯝ ꯀꯔꯤ ꯍꯥꯏꯁꯤꯔꯥ ꯅꯍꯥꯟꯗꯣ ꯃꯃꯥꯅ ꯍꯥꯏꯌꯦ ꯍꯥꯏꯕꯅꯦꯕ ꯑꯣꯍ ꯁꯤꯗ ꯂꯩꯔꯁꯨ ꯌꯥꯏ ꯑꯥꯗ ꯂꯩꯔꯁꯨ ꯌꯥꯏ ꯑꯩꯈꯣꯏꯗꯤ ꯀꯔꯤꯁꯨ ꯀꯥꯏꯗꯦ ꯅ ꯄꯣꯠꯁꯨ ꯇ꯭ꯔꯁꯨ ꯑꯗꯨꯝ ꯊꯝꯃꯁꯨ ꯌꯥꯏꯅ ꯍꯥꯏꯌꯦ
ꯃꯃꯥ ꯍꯥꯏꯕꯗꯤ ꯁꯤꯒꯤꯔ ꯑꯥꯒꯤꯔꯣ
ꯍꯥꯏꯦ
ꯃꯥꯒꯤꯁꯦꯡꯕ ꯃꯃꯥꯗꯣ
ꯍꯔꯥꯡꯤ ꯈꯨꯗꯤꯡ ꯏꯁꯇꯦꯇꯁ ꯊꯃꯅꯦ ꯐꯗꯔ ꯏꯁꯇ ꯃꯄꯥꯒꯤ ꯃꯃꯥꯒꯤ ꯏꯁꯇꯦꯇꯁ ꯑꯗꯨꯝ ꯊꯝꯕꯅꯦ
ꯑꯗꯨꯅ ꯄꯤꯗ ꯃꯋꯥꯒꯤꯗꯤ
ꯈꯝꯗꯦ ꯉꯔꯥꯡꯗꯤ ꯃꯕꯣꯛ ꯁꯤꯒꯤ ꯐꯥꯗꯨꯒꯤ ꯃꯕꯣꯛꯇꯣ ꯑꯗꯨꯒꯤ ꯁꯇꯦꯇꯁ ꯑꯃꯔꯛ ꯊꯝꯃꯦ꯫
ꯃꯥꯁꯤ ꯑꫭ ꯑ ꯆꯥꯟꯗꯦꯜ ꯗ ꯅꯔꯁ ꯑꯣꯏꯕ꯭ꯔꯥ ꯅꯠꯇ꯭ꯔꯒ
ꯃꯥꯗꯣ ꯑꯣꯏꯗ꯭ꯔꯤꯌꯦ ꯍꯧꯖꯤꯛ ꯀꯣꯂꯦꯖ ꯀꯥꯔꯒ ꯂꯩ ꯃꯥꯗꯣ ꯅꯔꯁ ꯅꯔꯁ ꯑꯣꯏꯗ꯭ꯔꯦ ꯅꯔꯁꯇꯤ ꯇꯝꯕꯗꯤ ꯂꯣꯏꯔꯦꯕ ꯅꯔꯁ ꯇꯝꯕ ꯂꯣꯏꯕꯗ ꯅꯔꯁꯇꯠ ꯆꯠꯍꯟꯒꯦ ꯍꯥꯏꯕ ꯍꯥꯏꯗꯕꯤꯗ ꯀꯣꯂꯦꯖ ꯑꯣꯏꯅ ꯀꯥꯍꯜꯂꯒ ꯂꯩꯌꯦꯕ
ꯎꯝ ꯀꫭꯂꯦꯁ ꯑꯣ ꯃꯥ ꯍꯧꯖꯤꯛ ꯇꯂꯣꯞ ꯆꯥꯗꯦ ꯎꯝ ꯑꯩꯗꯤ ꯆꯟꯅꯜꯗ ꯂꯩꯕꯗꯨ ꯇꯣꯂꯣꯞ ꯆꯥꯕ꯭ꯔꯥ ꯈꯜꯂ
ꯆꯥꯖꯦ ꯅꯍꯥꯟꯗꯒꯤ ꯇꯕꯗꯣ ꯃꯨꯛ ꯅꯍꯥꯟꯒꯤꯗꯣ ꯃꯥ ꯃꯌꯨꯝ ꯄꯥꯕꯗꯣ ꯃꯥ ꯇ꯭ꯔꯦꯅꯤꯡ ꯂꯣꯏꯗꯕꯅꯦꯕ ꯌꯨꯝ ꯄꯥꯟꯕꯗꯣ꯫ ꯇ꯭ꯔꯦꯅꯤꯡ ꯂꯣꯏ ꯗꯨꯕꯤ ꯌꯨꯝ ꯄꯥꯟꯕꯅꯦꯕ ꯄꯥꯟꯕꯅꯤꯅ ꯑꯗꯨꯗ ꯃꯃꯥ ꯈꫭꯏ ꯉꫭꯟꯗ ꯃꯃꯥ ꯈꯣꯏꯅ ꯂꯣꯏꯍꯟꯈ꯭ꯔꯦꯕꯀꯣ꯫ ꯃꯈꯌꯨꯝ ꯎꯝ
ꯑꯥ
ꯃꯃꯥꯈꯣꯏ ꯑꯗ ꯂꯣꯏꯈ꯭ꯔꯦ ꯑꯗꯨ ꯎꯝ ꯆꯠ ꯆꯠꯂ ꯑꯗꯨ ꯃꯃꯥꯈꯣꯏ ꯌꯨꯝ ꯄꯥꯟꯜꯈ꯭ꯔ ꯃꯇꯨꯡꯗ ꯂꯣꯏꯈ꯭ꯔꯦꯕ ꯑꯗꯨ ꯂꯣꯏꯔꯒ ꯇ꯭ꯔꯦꯅꯤꯡ ꯂꯣꯏꯔꯦ ꯑꯃꯨꯛꯀ ꯇ꯭ꯔꯦꯅꯤꯡ ꯂꯣꯏꯈ꯭ꯔꯦ ꯇ꯭ꯔꯦꯅꯤꯡ ꯂꯣꯏꯕ ꯃꯇꯨꯡꯗ ꯑꯃꯨꯛ ꯎꯝ ꯀꯣꯂꯦꯖ ꯀꯥꯍꯟꯕ ꯕꯤ ꯑꯦ ꯂꯣꯏꯍꯟꯒꯅꯤ ꯍꯥꯏꯌꯦ ꯑꯩꯒꯤ ꯋꯥꯈꯜꯗꯗꯤ ꯕꯤ ꯑꯦ ꯂꯣꯏꯍꯟꯗꯕꯤꯗ
ꯑꯗꯨ ꯃꯥꯒꯤꯗꯣ ꯆꯠꯄ ꯌꯥꯏꯅ
ꯑꯗꯨꯅꯦꯕ ꯃꯣꯏꯒꯤꯗꯣ ꯑꯦꯟꯦꯝꯅꯦꯕ ꯑꯦꯟꯦꯝꯗ ꯁ ꯕꯤ ꯕꯤ ꯑꯦꯁ ꯇꯤꯗ ꯑꯣꯟꯊꯣꯛꯄ ꯌꯥꯏꯕ ꯍꯥꯏ ꯍꯣꯏ ꯏꯁꯥꯕꯨꯗꯤ ꯄꯥꯏꯌꯦꯕ ꯃꯣꯏꯁꯦ ꯁꯤ ꯑꯄꯣꯍꯩꯉ ꯑꯩꯈꯣꯏ ꯈꯪꯅꯩ ꯍꯥꯏꯕꯗꯨꯗꯤ ꯃꯄꯥꯗꯨ ꯅꯍꯥꯔꯣꯟꯅꯦ ꯍꯥꯏꯕꯅꯦꯕ꯫ ꯍꯥꯟꯅ ꯅꯍꯥꯔꯣꯜ ꯑꯣꯏꯔ ꯍꯥꯟꯅ ꯑꯔꯝꯕꯥꯏ ꯂꯤꯗꯔ ꯑꯣꯏꯔꯝꯑꯦ꯫ ꯎꯝ ꯀꯄꯔ
ꯍꯄ ꯇꯧꯅꯗꯦ ꯑ
ꯑ ꯃꯤꯆꯗꯗ ꯊꯦꯡꯅꯗ
ꯏ ꯅꯣꯒꯤꯀꯣ ꯑꯗꯨ ꯅꯨꯄꯤꯁꯨ꯫
ꯎꯝ
ꯅꯨꯄꯥ ꯑꯃ ꯉꯛꯇꯅꯕ ꯃꯣꯏꯁꯦ
ꯅꯨꯄꯥ ꯑꯅꯤꯅꯦ ꯅꯨꯄꯥꯕꯨꯗꯤ꯫ ꯑꯃꯗꫭ ꯑꯃꯗꯨꯅ ꯃꯥꯔꯒꯔꯤꯠꯀꯤ ꯃꯋꯥꯗꯨꯅꯦꯕ ꯑꯃꯗ ꯃꯤꯅ ꯌꯣꯛꯄ ꯑꯆꯥ ꯄꯣꯛꯇꯕꯤꯒꯤ ꯃꯣꯏ ꯃꯆꯦꯜ ꯔꯨꯝ ꯃꯆꯦ ꯄꯥꯛꯈꯣꯏ ꯌꯣꯛꯄ
ꯑꯗꯣ ꯃꯥꯔꯒꯦꯠ ꯑꯩꯈꯣꯏꯗꯤ ꯇꯣꯂꯣꯞ ꯆꯥꯕ꯭ꯔꯣ ꯃꯋꯥꯗꯣ
ꯍꯥꯥ
ꯍꯧꯖꯤꯛꯀꯤ ꯃꯌꯥꯝꯕꯒꯤ ꯅꯨꯄꯤ ꯑꯃꯗꯨꯗꯤ ꯅꯨꯡꯉꯥꯏꯕ꯭ꯔꯕ
ꯍ ꯅ ꯑꯦꯕꯅ ꯀꯖ ꯆꯝ ꯂꯩ ꯅꯣꯡꯉꯃꯤꯅꯠꯇ
ꯑꯣꯇꯦ ꯅꯣꯏ ꯈꯨꯟꯁꯦ ꯀꯅꯥꯅ ꯈ꯭ꯋꯥꯏꯗꯒꯤ ꯄꯩꯁꯥ ꯄꯥꯏꯕ ꯍꯦꯜꯂꯦ
ꯑꯩꯏꯃꯨꯁꯦ
ꯈꯨꯨꯟꯖꯦ
ꯑꯩꯈꯣꯏ ꯏꯃꯨꯡ ꯄꯩꯁꯥ ꯄꯥꯏꯕꯗꯤ ꯑꯥ ꯃꯈꯀꯟꯈꯣꯏꯒ ꯊꯥꯎ ꯈꯈꯣꯏꯒ ꯄꯥꯏꯌꯦ
ꯅꯣꯏ ꯈꯨꯟꯗ ꯈ꯭ꯋꯥꯏꯗꯒꯤ ꯄꯩꯁꯥ ꯄꯥꯏꯕ ꯏꯃꯨꯡꯗꯣ ꯍꯥꯏꯕ
ꯑꯗꯨꯅꯦ ꯑꯥ ꯑꯩꯅ ꯁꯤ ꯎ ꯑꯩꯁ ꯂꯅꯨꯡꯀꯨꯡ ꯂꯅꯨꯡꯀꯨꯡ ꯍꯥꯏꯕ꯭ꯔꯥ ꯁꯤꯗ ꯑꯃ ꯂꯩꯕꯗꯣ ꯑꯗꯨꯗ ꯑꯩꯈꯣꯏ ꯅꯍꯥꯟ ꯅꯨꯄꯤ ꯊꯤꯔꯛꯄꯗꯣ ꯑꯗꯨꯏ ꯑꯗꯨ ꯃ ꯑꯃ ꯂꯩ ꯍꯥꯏꯇꯥꯔꯦꯅꯦ ꯑꯩꯈꯣꯏ ꯈꯨꯟꯒ ꯑ ꯑꯩꯈꯣꯏ ꯏꯃꯣꯝ ꯄꯩꯥ ꯄꯩꯁꯥ ꯄꯥꯏꯌꯦ ꯑꯗꯨꯒ ꯏꯝꯐꯥꯜꯗ ꯎꯝ ꯑꯦ ꯑꯥꯏ ꯍꯥꯏꯅ ꯑꯃ ꯂꯩꯕꯗꯣ ꯑꯗꯨ ꯑꯩꯈꯣꯏ ꯄꯥꯏꯌꯦ ꯑꯩꯈꯣꯏ ꯑꯗꯨꯝ ꯄꯥꯏꯌꯦ ꯍꯣꯏ ꯗꯥꯜ ꯂꯩꯔꯝꯃꯔꯣꯏꯌꯦ ꯂꯩꯔꯝꯃꯔꯣꯏꯌꯦ
ꯅꯨꯄꯤ ꯑꯃ ꯆꯥꯛ ꯆꯥꯗ꯭ꯔꯤꯕ꯭ꯔꯣ
ꯅꯨꯄꯤ ꯅꯠꯇꯦ ꯅꯨꯄꯥ ꯃꯆꯥ ꯃ ꯆꯥꯛ ꯆꯥꯗ꯭ꯔꯤꯕ ꯑꯩꯈꯣꯏꯒꯤ ꯄ꯭ꯂꯦꯌꯔ ꯀꯩꯅꯣ ꯖꯃꯤꯟ ꯀꯔꯤ ꯍꯥꯏꯕ꯭ꯔꯥ ꯃꯤꯟ ꯖꯃꯔ ꯍꯥꯏꯕ꯭ꯔꯥ ꯑꯣ ꯇꯣ ꯑꯁꯤꯗ ꯃꯣꯏꯗꯣ ꯑꯦꯟꯁꯥꯡꯒꯨꯝꯕ ꯊꯝꯕꯤꯗꯕ ꯃꯥꯜꯂꯦ ꯃꯆꯥꯅꯨꯄꯥꯒꯤ ꯆꯥꯅꯕ ꯃꯤꯟ ꯃꯥꯟ ꯂꯩ
ꯅꯪ ꯉꯁꯥꯏ ꯍꯩ ꯆꯥꯕ ꯌꯥꯎꯗ꯭ꯔꯣ
ꯌꯥꯎꯗꯦ ꯑꯩ ꯉꯁꯥꯏꯗꯣ ꯇꯂꯞ ꯇꯂꯞ ꯆꯥꯔꯒ ꯂꯩꯈ꯭ꯔꯕ ꯅꯒꯤ ꯇꯂꯞ ꯑꯣꯠꯊꯣꯛꯅꯉꯥꯏꯗꯣ ꯑꯁ ꯇꯂꯞꯁꯨ ꯂꯩꯇꯕꯒ ꯇꯥꯟꯕꯤ ꯑꯗꯨꯝ ꯆꯥꯗꯕ ꯑꯆꯥ ꯂꯩꯔꯦ ꯆꯥ ꯆꯁꯤ ꯂꯥꯛꯑꯣ
ꯅꯪꯒꯤ ꯑꯆꯥꯔꯗꯣ ꯍꯥꯎꯒꯟꯗꯕ
ꯏꯕꯤꯃ ꯌꯥꯝ ꯍꯥꯎꯈ꯭ꯔꯖꯥꯠꯅꯦ ꯈꯥꯎ ꯑꯃꯅꯦ
ꯌꯥꯝ ꯁꯤꯟꯕꯗꯨ ꯑꯣꯏꯗꯦꯕ
ꯁꯤꯂꯦꯍꯦ ꯁꯤꯗꯤ ꯈꯦꯔꯗꯤ ꯁꯤꯟꯕꯗꯤ ꯅꯪ ꯆꯥꯕ ꯉꯝꯃꯣꯏ ꯆꯥ ꯑꯗꯨꯝ ꯆꯥꯁꯦ ꯇꯁꯦꯡꯕ ꯑꯁ ꯂꯧꯒꯦ ꯑꯩ ꯂꯥꯛꯎꯅꯦ ꯆꯥꯁꯦ
ꯑꯩꯁꯦ ꯑꯃꯥꯁꯦ
ꯍꯥ
ꯑꯩꯈꯣꯏꯒꯤ ꯑꯃꯁꯦ ꯀꯩꯅꯣ ꯌꯦꯡꯉꯒ ꯂꯩꯕ ꯑꯗꯨꯏ ꯍ
ꯍꯣꯔꯦꯟ ꯃꯩ ꯂꯥꯛꯑꯦ ꯀꯩꯅꯣ ꯇꯧꯗꯤ ꯆꯥꯛ ꯉꯥꯎꯔ
ꯑꯃꯥꯗꯣ ꯀꯔꯤ ꯂꯥꯎꯔꯒ ꯂꯩꯕ꯭ꯔꯣꯕ
ꯉꯔꯥꯡ ꯉꯔꯥꯡꯒꯤꯅꯤꯗ ꯆꯥꯛꯇꯣ ꯏꯁꯇꯤꯝ ꯇꯧꯕꯅꯤꯅ ꯄꯥꯝꯃꯨꯗꯅ ꯎꯝ ꯀ ꯍꯥꯏꯕ ꯆꯥꯛ ꯊꯥꯡ ꯊꯣꯡ ꯆꯥꯛꯗꯤ ꯆꯥꯈꯅꯤ ꯆꯥꯈꯅꯤ ꯆꯥꯡ ꯍꯪ ꯊ ꯁ ꯍꯜ ꯆꯥꯕ ꯂꯥꯎꯁꯦ ꯆꯥ ꯑꯊꯧ ꯑꯁꯥꯏꯗꯣ ꯉꯁꯥꯏ ꯃꯣꯏ ꯍꯩꯕꯗ ꯇꯂꯞꯇꯨ ꯌꯣꯠꯈ꯭ꯔꯕ ꯇꯂꯞꯅ ꯂꯩꯇꯕꯒ ꯑꯩ ꯑꯗꯨꯒꯤ ꯆꯥꯗꯕꯅꯦꯕ ꯃꯣꯏ ꯍꯩꯗꯣ ꯑꯣ ꯍꯥꯡꯗꯦ ꯎꯝ
ꯀ
ꯁꯋꯥꯥꯏ ꯎꯝ
ꯀꯩꯗꯧꯉꯩꯗꯒꯤ ꯂꯧ ꯇꯧꯕ ꯍꯧ ꯒꯔꯣ
ꯅꯣꯡꯅꯤꯅꯦ ꯑꯕ ꯍꯌꯦꯡꯗꯤ ꯈꯤꯇ ꯈꯔꯅꯤ
ꯂꯧ ꯇꯧꯕ
ꯎꯝ
ꯑ ꯋꯥꯕꯗꯣ
ꯎꯝ ꯑꯩꯈꯣꯏ ꯑꯗꯨꯪ ꯀ ꯑꯃ ꯆꯪꯒꯦ
ꯑꯃ ꯇꯤꯊꯪ
ꯑꯣꯃ ꯂꯤꯡꯒꯅꯤ ꯍꯥꯏꯕ꯭ꯔꯣ
ꯍꯗꯕ
ꯑꯣ ꯑꯗꯣ ꯍꯨꯟꯕꯗ ꯅꯣꯏ ꯀ꯭ꯔꯤ ꯆꯠꯀꯦꯔꯣ
ꯅꯥꯄꯤ ꯈꯣꯝꯕ ꯅꯥꯄꯤ ꯑꯩꯈꯣꯏꯅ ꯈꯣꯝꯒꯗꯕꯅꯤꯅ
ꯎꯝ ꯏꯁꯤꯡ ꯂꯩꯈ꯭ꯔ꯫
ꯂꯩꯔꯦ ꯃꯣꯏꯗꯤ ꯂꯤꯁ ꯏꯁꯤꯡ꯫ ꯃꯌꯝ ꯅꯣꯢ ꯅꯣꯏ ꯉꯥ ꯐꯥꯕ ꯆꯠꯄꯥ ꯏꯁꯤꯡꯗꯨꯅꯤꯅꯦ ꯑꯗꯨꯒꯤꯗ ꯏꯁꯤꯡ ꯂꯥꯛꯄꯗꯣ꯫